ꯑꯣ
ꯇꯥꯏ ꯇꯥꯏꯌꯦ
ꯀꯗꯔꯥ ꯃꯤꯅ
ꯑꯁ ꯁꯨꯝ ꯂꯩꯔꯝꯕꯅꯤꯗ ꯅꯪ ꯀꯃꯥꯏ ꯀꯃꯥꯏ ꯇꯧꯔꯤꯒꯦ ꯍꯪꯒꯦꯅ ꯐꯣꯟ ꯇꯧꯔꯛꯏꯃꯤꯅ ꯀꯃꯥꯏ ꯀꯃꯥꯏ ꯇꯧꯔꯤꯒꯦ
ꯅꯨꯡ ꯆꯅꯗꯕ ꯀꯨꯏꯁꯦ ꯅꯨꯡꯉꯥꯏꯅꯦ ꯅꯪꯗꯤ ꯀꯃꯥꯏꯅ ꯇꯗ
ꯑꯗꯨꯝ ꯂꯩꯔꯤ ꯌꯨꯝꯗ ꯂꯩꯕ꯭ꯔꯣ ꯀꯗꯥꯏꯗ ꯂꯩꯒꯦ ꯍꯧꯖꯤꯛꯄꯣ
ꯌꯨꯝꯗ ꯂꯩ ꯌꯨꯝꯗ ꯑꯦꯛꯖꯥꯝ ꯑꯃ ꯂꯩꯗꯅ ꯌꯨꯝꯗ ꯆꯠꯊꯣꯛꯈ꯭ꯔꯦ ꯌꯨꯝꯗ ꯑꯗꯨꯝ ꯂꯩꯔ
ꯀꯔꯤ ꯑꯦꯖꯥ ꯅꯣꯏꯒꯤ ꯀꯩꯅꯣꯒꯤꯗꯔ ꯍꯟꯇꯛ ꯍꯜꯅꯦꯅ ꯇꯧꯈꯤꯕꯗꯣ ꯑꯣꯏꯗꯣꯏꯔꯥ
ꯍ ꯍꯣꯏ ꯑꯁ ꯑꯃꯨꯛ ꯍꯟꯖꯔꯛꯏꯦ ꯈꯔ ꯄꯨ ꯀꯣꯏꯌꯦ ꯈꯔ ꯍꯔꯥꯟꯅꯗꯅ ꯑꯗꯣ ꯑꯃꯨꯛꯀ ꯍꯪꯗꯣꯔꯑꯦꯅ ꯍꯟꯗꯛꯇꯤ ꯂꯤꯛ ꯑꯣꯏꯕ ꯂꯣꯏ ꯊꯤꯡꯖꯤꯟꯈ꯭ꯔꯃꯦ ꯈꯤ ꯅꯧꯅꯍꯟꯕ ꯑꯩꯅ
ꯍꯟꯗꯛꯇꯤ ꯍꯟꯗꯛ ꯑꯣꯏꯔꯛꯑꯒꯅ ꯀꯃꯥꯏꯅ ꯇꯧꯗꯣꯏꯖꯥꯠꯅꯣ
ꯑꯗꯨꯝ ꯍꯅꯤ ꯑꯣꯏ ꯈꯨꯗꯤꯡꯒꯤ ꯑꯗꯨ ꯑꯣꯏꯗꯧꯗꯤ ꯃꯥꯟꯗ꯭ꯔꯦꯗ ꯍꯥꯏꯗꯤ ꯑꯣꯏꯐꯝꯗꯣ ꯂ ꯊꯤꯡꯖꯤꯟꯈ꯭ꯔꯦ ꯃꯣꯏꯅ
ꯑꯗꯨꯒꯤ ꯊꯤꯡꯉꯤꯗꯨꯒꯤ ꯃꯤꯅ ꯍꯨꯔꯥꯟꯕ ꯑꯃ ꯆꯠꯈꯤꯅ ꯍꯨꯔꯥꯟꯕꯅ ꯆꯠꯄ ꯂꯝꯕꯤꯗꯣ ꯊꯤꯡꯗꯣꯏꯔꯅ ꯇꯧꯅꯍꯧꯕꯅꯤꯅꯦ ꯍꯨꯔꯥꯟꯕꯗꯣ ꯐꯥꯕꯩ ꯃꯍꯨꯠꯇ
ꯈꯪꯗꯦ ꯌꯥꯟ ꯇꯥꯗꯦ ꯃꯣꯏ ꯊꯣꯛꯄꯅꯦ ꯑꯩꯈꯣꯏꯗꯤ ꯊꯥꯔꯤꯕꯗꯨꯅꯤ ꯍꯜꯂꯦ ꯑꯃꯨꯛꯁꯨ ꯊꯥꯅꯤ ꯍꯟꯗ꯭ꯔꯦ ꯑꯃꯨꯛꯇ ꯊꯥꯔꯣꯏ ꯌꯥꯗ ꯑꯗꯨꯗꯤ ꯃ ꯊꯥꯗꯤꯁꯦ ꯃꯊ ꯁꯥ ꯊꯤꯅ ꯁꯥꯏ
ꯃꯤꯅ ꯇꯧꯔꯛꯄꯗꯣ ꯑꯗꯨꯝ ꯌꯦꯡꯕ ꯇꯥꯕꯅꯦ ꯑꯩꯈꯣꯏꯗꯤ
ꯗꯥꯡꯝꯅꯤ ꯀꯔꯤ ꯎꯄꯥꯏ ꯂꯩ ꯑꯩꯈꯣꯏ ꯀꯔꯤꯝ ꯇꯧꯐꯝꯁꯨ ꯅꯠꯇꯦ ꯎꯄꯥꯏꯗꯤ
ꯀꯔꯤꯕꯨ ꯍꯥꯏꯔꯨꯅꯦ ꯇꯥꯃꯣꯈꯣꯏꯅ ꯍꯥꯏꯕꯗꯨꯣ ꯑꯗꯨꯝ ꯌꯥꯔꯒꯦ ꯌꯥꯔꯒꯦꯗ ꯇꯧꯕ ꯇꯥꯕꯅꯦ
ꯆꯥꯛ ꯌꯦꯟꯁꯥꯡꯗꯤ ꯀꯃꯥꯏꯅ ꯇꯧꯕ ꯀꯌꯥꯝ ꯊꯦꯡ ꯉꯥꯟ ꯊꯣꯡꯕ
ꯆ ꯆꯥꯛ ꯌꯦꯟꯁꯥꯡꯁꯦ ꯑꯌꯨꯛꯀꯤꯗꯤ ꯈꯔ ꯊꯦꯡꯅ ꯆꯥꯏ ꯅꯨꯃꯤꯗꯥꯡꯒꯤꯅ ꯈꯔ ꯉꯟꯅ ꯆꯥꯏ
ꯎꯝ ꯅꯨꯡꯗꯥꯡꯒꯤꯗꯤ ꯊꯦꯡꯕ ꯑꯣ ꯅꯨꯡꯗꯥꯡꯒꯤ ꯅꯪ ꯉꯟꯕ
ꯎꯝ ꯎꯝ
ꯑꯩꯗꯤꯕꯨ ꯆꯥꯛ ꯀꯉꯅ ꯆꯥꯊꯣꯛꯀꯗꯦ ꯑꯍꯤꯡꯗ ꯍꯩꯛꯇ ꯂꯥꯛꯝꯃꯩ ꯌꯥꯗꯦ
ꯃꯌꯥꯝ ꯃꯌꯥꯝꯝꯆꯥ ꯑ
ꯃꯌꯥꯝ ꯆꯥꯔꯒꯅ ꯄꯨꯛꯁꯦꯜ ꯅꯣꯏꯈꯠꯂꯛꯇꯣꯏꯕ ꯍꯥꯟꯅꯗꯤꯩ ꯈꯔ ꯅꯣꯏ ꯂꯩꯕꯒ
ꯑꯣ ꯑꯩꯈꯣꯏ ꯆꯥꯑꯕꯅꯤ ꯅꯣꯏꯌꯨ ꯌꯥꯗꯦ
ꯂꯝꯖꯦꯟꯁꯨ ꯆꯦꯟꯗ꯭ꯔꯕꯅꯤꯅ ꯌꯥꯗ꯭ꯔꯦꯅꯦ ꯈꯔ ꯀ ꯇꯧꯗ꯭ꯔꯗꯤ
ꯁꯨꯛꯆꯦꯟ ꯆꯦꯟꯗ꯭ꯔꯕꯣ ꯃꯔꯛ ꯃꯔꯛꯇꯨꯁꯨ
ꯆꯦꯟꯗ꯭ꯔꯦ ꯁꯨꯝ ꯆꯦꯟ ꯆꯦꯟꯗ꯭ꯔꯦ ꯍꯧꯖꯤꯛꯇꯤ ꯀꯩꯅꯣꯗꯒꯤꯩ ꯍꯧꯔꯒꯦꯅ ꯍꯌꯦꯡ ꯇꯥꯡ ꯈꯔ ꯉꯁꯤ ꯃꯉꯥꯅꯤ ꯇꯔꯨꯛꯅꯤ ꯂꯩꯔꯒ ꯍꯧꯔꯅꯤ ꯆꯦꯟꯕ ꯆꯦꯟꯕꯗꯤ
ꯁꯦꯟꯁꯦ ꯌꯨꯝꯗ ꯂꯥꯛꯄ ꯀꯥꯟꯗꯁꯨ ꯀꯥꯏꯗꯅꯣꯃꯣ
ꯆꯦꯟ ꯆꯦ ꯁꯣꯝ ꯅꯥꯀꯟ ꯈꯔ ꯁꯤꯅꯔꯤ ꯈꯔ ꯐꯖꯕ ꯃꯐꯝꯗꯣ ꯆꯦꯟ ꯆꯦꯜ ꯂꯣꯏꯔ ꯀꯅꯣꯅꯦ
ꯎꯝ ꯆꯂꯨꯖ ꯌꯥ
ꯅꯪ ꯆꯦꯟꯗ꯭ꯔꯕꯣ ꯍꯧꯖꯤꯛꯀꯥꯟ ꯆꯦꯜꯂꯤꯕꯣ
ꯆꯦꯜꯂꯤꯌꯦ ꯑꯗꯣꯝ ꯂꯝꯖꯤꯡꯒꯤꯗꯤ ꯑꯗꯨ ꯄꯨꯟꯁꯦ ꯍꯥꯏꯅꯕꯗꯨꯁꯨ ꯀꯔꯤꯝ ꯍꯥꯏꯅꯔꯛꯈꯤꯗ꯭ꯔꯦꯅꯦ
ꯍꯧꯖꯤꯛ ꯑꯩ ꯁꯦꯟ ꯄꯥꯏꯔꯛꯇꯣꯏꯅꯤ ꯑꯩꯅ ꯍꯦꯛ ꯁꯦꯟ ꯄꯥꯏꯕꯒ ꯍꯧꯖꯤꯛ ꯃꯊꯪ ꯃꯊꯪ ꯃꯊꯪ ꯀꯧꯔꯛꯑꯗꯧ
ꯁꯦꯡꯁꯤꯗꯤ ꯑꯄꯥꯏꯕ ꯂꯥꯛꯑꯣꯏꯅꯦ
ꯑꯦ ꯄꯥꯏꯅꯦ ꯄꯥꯏꯅꯦ ꯑꯩ ꯁꯦꯟ ꯄꯥꯏꯗ꯭ꯔꯕꯅꯤ ꯅꯪ ꯊꯥꯖꯧꯅꯦ
ꯂꯝꯕꯤ ꯂꯩꯔꯦꯕ
ꯂꯝꯕꯤ ꯂꯩ ꯄ꯭ꯔꯣꯇꯤꯟꯒ ꯂꯩꯁꯜꯂꯨꯔꯦ ꯂꯝꯖ ꯌꯦꯤꯡꯒꯤꯦꯅ ꯑꯗꯨꯒ ꯄ꯭ꯔꯣꯇꯤꯟꯗꯣ ꯊꯛꯑꯒ ꯑꯣꯏꯅ ꯇꯨꯝꯃ ꯂꯩꯔꯦ
ꯇꯨꯝꯕꯗꯊ ꯑꯦ
ꯇꯨꯝꯕꯗ ꯊꯛꯑꯦ ꯑꯗꯨꯅ ꯍꯛꯆꯥꯡꯁꯤ ꯅꯨꯡꯉꯥꯏꯔꯦ ꯄ꯭ꯔꯣꯇꯤꯟ ꯊꯛꯆꯤꯜꯂꯛꯇꯕ ꯃꯑꯣꯉꯦ
ꯐꯖꯅ ꯇꯨꯝꯊꯔꯦ
ꯒ꯭ꯌꯥꯟ ꯇꯥꯅ ꯑꯔꯥꯝꯁꯗ
ꯍꯛꯆꯥ ꯅꯨꯡꯉꯥꯏꯇꯕ ꯈꯣꯠꯇꯕꯗꯤ ꯇꯧꯗꯦ
ꯂꯩꯇꯦꯗ ꯍꯛꯆꯥꯡꯒꯤꯗꯤ ꯍꯧꯖꯤꯛ ꯆꯥꯔꯤꯈꯩ ꯆꯪꯕꯤ ꯇꯨꯝꯕꯤꯈꯩ ꯅꯨꯡꯉꯥꯏꯕꯤ ꯐꯣꯟ ꯄꯥꯏꯔꯤꯒꯦ ꯋꯥꯈꯜ ꯅꯨꯡꯉꯥꯏꯔꯤ ꯂꯥꯏꯔꯤꯛ ꯄꯥꯏꯔꯤꯒꯦ ꯋꯥꯈ ꯑꯈꯪꯁꯨꯊꯥ
ꯆꯥꯕ ꯊꯛꯄꯒꯤ ꯑꯣꯏꯅꯗꯤ ꯄ꯭ꯔꯣꯕ꯭ꯂꯦꯝ ꯂꯩꯇꯦ
ꯆꯥꯔꯤ ꯈꯨꯗꯤꯡꯁꯤ ꯆꯥꯕꯗ ꯊꯦꯡꯅꯔꯕꯅꯤ ꯌꯨꯝꯗ ꯌꯥꯝ ꯆꯥꯊꯪꯒꯅꯨꯅ
ꯎꯝ ꯐꯅꯔꯦꯕ
ꯀꯥꯟꯅꯔꯑꯦ ꯅꯪꯗꯤ ꯀꯃꯥꯏꯅ ꯇꯧꯗꯦ ꯆꯥꯔꯤꯕ
ꯆꯥꯕ ꯊꯛꯄꯁꯦ ꯆꯥꯛꯀꯤ ꯑꯣꯏꯅꯗꯤ ꯆꯥꯗ꯭ꯔꯦ ꯑꯇꯣꯞꯄ ꯆꯥꯛ ꯆꯥꯗ꯭ꯔꯕꯅꯤꯅ ꯑꯇꯣꯞꯄ ꯈꯔ ꯂꯝꯖ
ꯑꯗꯨ ꯑꯁꯣꯟꯕ ꯅꯣꯏ ꯑꯁ ꯃꯤꯗꯣ ꯃꯔꯣꯏꯗ ꯅꯁꯥ ꯄꯥꯝꯃꯤꯁꯦ ꯆꯥꯛꯇꯤ ꯌꯥꯝ ꯆꯥꯒꯗꯕꯅꯦ ꯑꯩꯈꯣꯏꯅ ꯑꯃꯨꯛꯀꯣ ꯆꯥꯛꯁꯦ ꯏꯅꯔꯖꯤꯇꯤꯒꯤ ꯑꯣꯏꯅ ꯆꯥꯒꯗꯕꯅꯦꯕ ꯑꯗꯨꯒ ꯍꯥꯏꯗꯤ ꯌꯥꯝ ꯆꯥꯁꯟꯕ ꯀꯩꯁꯨ ꯀꯥꯟꯅꯗꯦꯕ ꯑꯩꯈꯣꯏꯗꯗꯤ ꯅꯣꯏꯗꯗꯤ ꯌꯥꯝ ꯆꯥꯥꯁꯜꯂꯤꯒꯦ ꯀꯥꯟꯅꯩꯅꯦꯕ
ꯌꯥꯝ ꯆ ꯅꯣꯏꯅ ꯅꯣꯏꯔꯤꯗꯣ ꯃꯌꯥꯝ ꯆꯥꯕꯒꯤꯅꯤꯅꯦ ꯃꯌꯥꯝ ꯆꯥꯕ ꯉꯝꯃꯤꯗꯣ ꯆꯥꯅꯤꯡꯕꯒꯤꯅꯤꯅꯦ ꯑꯩꯈꯣꯏꯁꯨ ꯆꯥꯅꯤꯡꯉꯤꯕꯅꯤꯅꯦ ꯃꯌꯥꯝ ꯃꯌꯥꯝ
ꯑꯗꯨ ꯆꯥꯥꯁꯜꯂꯨ ꯌꯥꯗ꯭ꯔꯣ ꯈꯪꯗꯦꯕ ꯑꯩꯗꯤ ꯑꯩꯗꯤ ꯆꯤꯟꯗ ꯆꯤꯟꯗꯗꯤ ꯑꯗꯨꯝ ꯆꯥꯅꯤꯡꯉꯦ ꯄꯨꯛꯇꯣꯛꯑꯈ꯭ꯔꯁꯨ ꯀꯃꯥꯏꯅ ꯇꯧꯕꯅꯣ ꯈꯪꯗ꯭ꯔꯦ ꯏꯟꯁꯥꯡꯒꯤ ꯅꯨꯡꯇꯤꯒꯤ ꯍꯥꯎ ꯂꯩꯗꯅꯀ
ꯑꯩ ꯀꯦ ꯏꯤꯡꯖꯥꯡꯅ ꯍꯥꯎꯔꯤꯕ
ꯍꯥꯏꯪꯗꯤ ꯑꯩꯈꯣꯏ ꯏꯃꯨꯡꯒꯤꯗꯤ ꯅꯣꯡꯃꯒꯤ ꯉꯥ ꯊꯣꯡꯕ ꯉꯥ ꯉꯧꯕ ꯑꯃ ꯌꯥꯎꯍꯧꯗ꯭ꯔꯒꯗꯤ ꯆꯥꯛ ꯆꯥꯅꯗꯤꯦ
ꯎꯝ ꯑꯗꯨꯝ ꯀꯥꯡꯊꯣꯏ ꯊꯣꯡꯕꯁꯨ ꯍꯥꯎꯕꯤꯗꯨꯅꯦꯕ ꯑꯗꯨꯗꯤ
ꯉꯁꯤꯕꯨꯗꯤ ꯁꯎꯔꯤ ꯊꯣꯡꯅꯤ
ꯌꯥꯔ ꯆꯅ ꯌꯥꯎꯗ꯭ꯔꯂ ꯍꯥꯏꯗꯂ ꯉꯅꯥꯔꯧꯕ ꯑꯝꯇ ꯌꯥꯎꯗ꯭ꯔꯕꯣ ꯁꯧꯟ ꯊꯣꯡꯂꯒ
ꯉꯥ ꯉꯧꯕ ꯍꯥꯞꯄꯅꯤ ꯀꯩꯅꯣ
ꯑꯣ ꯅꯨꯃꯤꯗꯥꯡꯒꯤꯔꯣ ꯍꯥꯏꯔꯤꯕꯣ
ꯃꯥꯅꯦ ꯍꯧꯖꯤꯛꯀꯤꯅꯦ
ꯎꯝ ꯁꯧꯒ꯭ꯔꯤ ꯊꯣꯡꯕ ꯌꯥꯝ ꯍꯥꯎꯋꯤꯗ ꯍꯧꯖꯤꯛꯇꯤ ꯁꯥꯕꯅꯤꯅ
ꯑꯗꯣ ꯁꯧꯔꯤ ꯊꯣꯡꯕ ꯍꯥꯏꯁꯦ ꯀꯔꯤꯝ ꯌꯥꯎꯗꯗꯤ ꯍꯥꯎꯔꯣꯏꯏ ꯑꯩꯅꯣ
ꯅ
ꯁꯣꯏ ꯊꯣꯡꯕꯗ ꯀꯩꯅꯣ ꯈꯔ
ꯑꯩꯗꯤ ꯁꯧꯔꯤ ꯊꯣꯡꯕꯗꯕꯣ ꯎꯝ ꯑꯥ ꯀꯩꯅꯣꯗꯣ ꯀꯔꯤ ꯔꯧꯌꯥꯏꯕ ꯃꯆꯥꯗꯣ
ꯎꯝ
ꯑꯗꯨ ꯊꯥꯛꯄ ꯌꯥꯝ ꯍꯥꯎꯕ ꯃꯤꯅꯤ ꯑꯩ
ꯑꯩꯗꯤ ꯀꯩꯅꯣꯅ ꯍꯣꯏ ꯍꯥꯎꯗꯤ ꯍꯥꯎꯋꯦꯀꯣ ꯑꯗꯨꯁꯨ ꯑꯗꯨꯗꯣ ꯀꯩꯅꯣꯅ ꯈ꯭ꯋꯥ ꯍꯥꯎꯋꯦ ꯉꯥ ꯉꯧꯕ ꯊꯥꯛꯄꯅꯗꯤ ꯈ꯭ꯋꯥꯏ ꯍꯥꯎꯋꯦ ꯑꯩ ꯋꯥꯈꯜꯗꯗꯤ
ꯏꯟꯗ ꯂꯩꯔꯀꯥꯟꯗꯗꯤ ꯆꯥꯕꯅꯤ ꯉꯥꯁꯦ
ꯅꯣꯏꯔꯣꯝꯗꯤ ꯉꯥꯡꯔꯝꯃꯦꯌꯥꯝ ꯃꯔꯥꯡ ꯀꯥꯗꯅꯦ
ꯎꯝ ꯍꯒ ꯆꯥꯕ ꯐꯪꯗꯕ ꯀꯨꯏꯔꯦꯗ
ꯅꯣꯏ ꯅꯣꯏ ꯐꯥꯝ ꯇꯧꯕ꯭ꯔꯣ
ꯐꯥꯝꯁꯦ ꯇꯧ ꯇꯧꯏꯤ ꯇꯧꯗꯦ ꯑꯗꯨꯅꯤꯅꯦ ꯌꯥꯝ ꯐꯥꯝ ꯑꯣꯏꯅ ꯇꯧꯕ ꯅꯠꯇꯦ ꯑꯥ ꯆꯅ ꯄ ꯁ ꯇꯧꯕ ꯎꯝ
ꯎꯝ ꯄꯤꯛꯄ꯭ꯔꯕ ꯆꯥꯎꯔꯦ ꯂꯝ ꯂꯝꯁꯨ ꯆꯥꯎꯔꯦ ꯄ
ꯄꯤꯗ ꯀꯣꯡꯒꯤ ꯇꯥꯏꯞꯅꯤꯗꯕꯨ꯭ꯔꯣ
ꯎꯝ ꯑꯗꯨ ꯆꯥꯎꯉ ꯏꯃꯥꯟꯅꯕ ꯆꯥꯎꯅ ꯇꯣꯡꯅꯕ ꯂꯩꯌꯦꯕꯀꯣ
ꯎꯝ ꯑꯇꯣꯞ ꯑꯇꯣꯞꯄ ꯃꯤ ꯆꯥꯎ ꯆꯥꯎꯅ ꯇꯧꯅꯕꯅꯤ ꯑ
ꯅꯣꯏ ꯉꯥ ꯂꯧ ꯂꯥꯛꯑꯣ ꯈꯣꯠꯂꯨ ꯂꯥꯛꯑꯣ ꯀ ꯍꯥꯏꯕꯗꯣ ꯍꯥꯏꯗꯤ ꯃꯣꯏꯅ ꯌꯣꯟꯖꯗꯧ ꯉꯥꯗꯣ ꯍꯥꯏꯗꯤ ꯄꯩꯁꯥ ꯌꯥꯝ ꯄꯥꯏꯕ ꯀꯥꯡꯒꯨꯅ ꯇꯧꯕꯗꯤ ꯐꯕ ꯍꯇꯣ ꯃꯤ ꯂꯧꯔ ꯍꯦꯟꯅ ꯅꯨꯡꯉꯥꯏꯇꯦꯕ ꯍꯦꯛ ꯆꯠꯁꯟꯕꯗꯨꯁꯨ ꯑꯩꯈꯣꯏꯅ ꯌꯥꯝꯅ ꯀꯩꯅꯣ ꯇꯧꯕ ꯇꯥꯗꯧ ꯃꯥꯥꯟꯜꯂꯤꯉ ꯑꯩꯅ ꯆꯠꯇꯕ ꯃꯣꯏꯗꯤ ꯂꯥꯛꯑꯣ ꯈꯣꯂꯣꯅ ꯌꯥꯝ ꯈꯜꯂꯤ
ꯍꯥꯎꯇ꯭ꯔꯦꯗ ꯀꯩꯅꯣ ꯉꯥꯁꯨ ꯀꯩꯁꯨ ꯍꯥꯎꯇ꯭ꯔꯦꯗ ꯉꯥꯗꯣ ꯆꯥꯕꯤ ꯆꯥꯕꯤ ꯂꯥꯎꯔꯒꯀꯣ
ꯑꯗꯨ ꯍꯧꯗꯤ ꯄꯤꯖꯔꯤꯕ ꯃꯆꯤꯟꯖꯥꯛ ꯃꯌꯥꯝꯗꯨꯗꯤ
ꯇꯧꯋꯦꯕ ꯉꯥꯗꯣ ꯌꯥꯝꯅ ꯆꯄꯤꯠ ꯆꯕꯤꯠ ꯂꯥꯎꯔꯒ ꯍꯥꯏꯗꯤ ꯀꯟꯀꯟ ꯂꯥꯎꯗꯕꯤꯗꯣ ꯉꯥꯗꯣ
ꯎꯝ
ꯑꯗꯨꯕꯨ ꯀꯧꯋꯦꯕ
ꯑꯗꯨꯕꯨꯗꯤ ꯄꯤꯖꯔꯤꯕ ꯃꯆꯤꯟꯖꯥꯛ ꯃꯌꯥꯝꯗꯨꯅꯅꯤꯅ ꯇꯨꯔꯦꯜꯟꯅ ꯐꯕ ꯉꯥꯕꯗꯒꯤ ꯍꯦꯟꯕ ꯂꯩꯄ ꯅꯠꯇꯦ
ꯍꯧꯖꯤꯛ ꯀꯩꯀꯥ ꯄꯤꯖꯗ꯭ꯔꯕꯅꯤꯅꯀꯣ
ꯎꯝ ꯔꯁꯇꯨꯔꯦꯟꯗ ꯐꯕ ꯉꯥꯗꯦꯅ ꯍꯥꯎꯕ ꯉꯥ ꯂꯩꯕ ꯑꯗꯨꯗ
ꯑꯁ ꯇꯨꯔꯦꯟꯒꯤ ꯉꯥꯗꯤ ꯌꯥꯝ ꯍꯥꯎꯋꯦ ꯊꯥꯏꯅ ꯀꯩꯅꯣ ꯀꯔꯤ ꯉꯥꯀꯤꯤꯖꯧ ꯍꯥꯏꯕ꯭ꯔꯥ ꯀꯩꯅꯣ ꯑꯗꯨꯒ ꯇꯨꯔꯦꯟꯗ ꯂꯨꯞꯄꯒ ꯃꯤꯅ ꯐꯥꯕꯔꯛꯄ ꯈꯣꯏ ꯆꯒꯠꯂꯛꯄ ꯂꯩꯗꯅ
ꯑꯥ
ꯑꯗꯨꯒꯨꯝꯕ ꯆꯥꯔꯛꯄꯗ ꯌꯥꯝ ꯍꯥꯎꯋꯦꯕ
ꯑꯩꯈꯣꯏꯗꯤ ꯇꯨꯔꯦꯟ ꯅꯛꯄꯅꯤꯅꯀꯣ ꯑꯗꯨꯗꯤ ꯑꯁ ꯌꯥꯝ ꯅꯨꯡꯉꯥꯏ ꯍꯥꯏꯗꯤ ꯍꯥꯏꯐꯦꯠ ꯇꯟꯗꯕꯗ ꯑꯗꯨꯝ ꯉꯥ ꯈꯔ ꯀꯥꯈꯠꯅꯔꯛꯄ ꯀꯨꯟꯊꯔꯛꯄ ꯍꯥꯏꯗꯤ ꯑꯗꯨꯝ ꯆꯠꯈꯤꯕ ꯅꯠꯇ꯭ꯔꯦꯅꯦ
ꯑꯁ ꯀꯩꯀꯩ ꯏꯟꯖꯥꯡ ꯁꯥ ꯅꯨꯡꯗꯤ ꯏ ꯊꯣꯛꯄ ꯁꯥ ꯅꯨꯡ ꯀꯩꯀꯩ ꯆꯥꯔꯤꯕ
ꯇꯧꯗ꯭ꯔꯦꯗꯣ ꯉꯥꯃꯉꯥꯏ ꯁꯦꯟꯇꯥꯏꯗꯦ
ꯏꯟꯖꯥꯡ ꯂ ꯑꯣꯏꯔꯒꯝꯇꯪ ꯇꯥꯊꯣꯛꯁꯤꯅꯦꯁꯦ ꯁꯍꯝꯗ
ꯇꯧꯁꯤ ꯇꯧꯁꯤ ꯅꯪ ꯌꯥꯝ ꯊꯥꯈꯤꯕꯗꯨꯗꯤ ꯀꯔꯝ ꯀꯥꯟꯅ ꯍꯥꯏꯗꯣꯛꯀꯅꯤ
ꯃꯊꯪ ꯊꯥꯒꯨꯝꯕ ꯇꯥꯗꯧ ꯃꯥꯂ
ꯃꯊꯪ ꯊꯥ ꯃꯊꯪ ꯊꯥ ꯍꯥꯏꯁꯤꯦ ꯍꯧꯔꯛꯄ ꯑꯗꯥꯋꯥꯏꯗ ꯇꯥꯗꯣꯏꯔꯣ ꯅꯠꯇ꯭ꯔꯒ ꯂꯣꯏꯔꯛꯄꯗ ꯇꯥꯗꯣꯏꯔꯣ
ꯑꯗꯨꯗꯤ ꯆꯞ ꯆꯥꯕꯤ ꯈꯪꯗꯦ ꯖꯨꯂꯥꯏꯗ ꯇꯥꯛꯅꯤꯗꯤ ꯍꯥꯏꯗꯅ ꯍꯥꯏꯅꯩ
ꯖꯨꯂꯥꯏꯗ
ꯑꯥꯎ
ꯑꯣ ꯑꯗꯨꯗꯤ ꯑꯗꯨꯝ ꯃꯥꯟꯅꯗꯧꯔꯦꯅꯦ ꯑꯩꯈꯣꯏ ꯂꯣꯏꯕꯒꯅꯣ ꯍꯥꯏꯗꯣꯛꯄꯒ
ꯍꯣꯏ ꯑꯗꯨꯃꯥꯏꯅ
ꯑ ꯈꯪꯗꯦ ꯇꯧꯁꯦ ꯑꯦꯛꯖꯥꯃꯥꯏ ꯅꯛꯁꯤꯜꯂꯛꯄꯅꯤꯅ ꯂꯩꯐꯝ ꯈꯪꯗꯦꯗ ꯃꯊꯥ ꯁꯥꯏꯗꯠꯇꯦ
ꯇꯦꯟꯁꯟ ꯋꯥꯡꯕꯤꯗꯣ
ꯀꯩꯅꯅꯦꯔꯣꯏꯅꯤ ꯂꯩꯦ ꯄꯤꯅꯤ ꯂꯩꯦ
ꯁ ꯌꯥꯝꯅ ꯆꯥꯛꯊꯒꯗꯅꯤ ꯂꯣꯛꯀꯥꯛ ꯂꯣꯝꯗ ꯑꯝꯇꯪ ꯀꯣꯏꯄꯣꯛꯒꯤ ꯐꯅ ꯅꯪ ꯑꯦꯟꯖꯥꯝ ꯑꯣꯏꯣꯏꯗꯨꯒ ꯑꯩꯕꯨꯂꯂꯝ ꯆꯥꯎꯕꯗꯣ ꯑꯇꯪ
ꯑꯗꯩꯕꯨꯜ ꯂꯝꯖꯥꯎꯗꯣ ꯂꯣꯛꯇꯥꯛ ꯃꯅꯨꯡꯗ ꯂꯩꯕ꯭ꯔꯣ ꯅꯥꯀꯟꯗ ꯂꯩꯕ꯭ꯔꯣ
ꯂꯣꯛꯇꯥꯛ ꯌꯧꯗ꯭ꯔꯤꯀꯥꯟꯗꯅꯤꯗ ꯀꯩꯕꯨꯜ ꯂꯝꯖꯥꯎ ꯕꯤꯁꯅꯨꯕꯨꯗꯩ ꯆꯪꯒꯅꯤ
ꯑꯃꯨꯐꯥꯎ ꯆꯪꯗ꯭ꯔꯤꯅꯦꯕ ꯃꯗꯨ ꯑꯝꯇ ꯆꯠꯁꯤ ꯑꯁ ꯑꯩ ꯑꯝꯇ ꯆꯠꯅꯤꯡꯉꯦ ꯂꯣꯛꯇꯥꯛꯄꯨꯗꯤ ꯍꯟꯖꯤꯟ ꯍꯟꯖꯤꯟ ꯆꯠꯂꯦꯕ
ꯑꯦꯕ ꯌꯥꯎ ꯆꯪꯉꯨꯕ ꯌꯥꯏ ꯁꯉꯥꯏꯒꯗꯣ ꯌꯦꯡꯉꯨꯕ ꯌꯥꯏ ꯑꯗꯨ ꯌꯦꯡꯕ ꯄꯥꯛ ꯐꯪꯗꯕꯅꯤꯅꯦ ꯃꯣꯏꯁꯦ ꯆꯠꯂꯦꯅ ꯑꯗꯨ ꯑꯩꯈꯣꯏꯒꯤ ꯑꯔꯥꯞꯄ ꯌꯦꯡꯕꯩꯗꯣ ꯇꯦꯂꯤꯁꯀꯣꯞ ꯍꯥꯏꯕ꯭ꯔꯥ ꯀꯩꯩꯅꯣꯝ ꯍꯥꯏꯔꯦꯅꯦ ꯕꯥꯏꯅꯣꯀꯨꯂ ꯕꯥꯏꯅꯣꯀꯨꯂꯔ ꯅꯠꯇꯦ ꯑꯗꯨ ꯇꯧꯔꯒ ꯇꯋꯥꯏ ꯃꯊꯛ ꯑ ꯇ ꯌꯦꯡꯒꯗꯣꯏꯅꯦꯕ
ꯑꯗꯨ ꯖꯨꯗ ꯂꯩꯍꯧꯔꯤꯁꯤꯡꯗꯨ ꯁꯉꯥꯏ ꯑꯝꯇ ꯅꯠ ꯇꯧꯔꯒ ꯃꯣꯏꯅ ꯁꯉꯥꯏ ꯊꯥꯔ ꯊꯝ
ꯁꯉꯥꯏ ꯅꯠꯇꯦꯗ ꯁꯖꯤ ꯁꯖꯤ
ꯍꯥ ꯑꯩꯅ ꯑꯩꯅ ꯁꯉꯥꯏ ꯀꯥꯏꯅ ꯊꯥꯔ ꯊꯝꯕꯗ ꯀꯔꯤꯅꯣꯅꯦ ꯁꯉꯥꯏꯁꯤ ꯁ꯭ꯋꯥꯏꯗꯁꯨ ꯂꯩꯔꯕ ꯁꯤꯅꯦ ꯑꯩ ꯈꯜꯂꯤ
ꯃꯣꯏꯗꯣ ꯁꯖꯤ ꯑꯣꯏꯔꯝꯒꯅꯤ
ꯑꯗ ꯑꯃꯨꯛꯇꯪ ꯆꯠꯂꯨꯔꯦꯕ ꯃꯃꯥꯡ ꯁꯤꯗ ꯑꯍꯥꯟꯕꯅꯦ ꯑꯩ ꯆꯠꯂꯨꯏꯗꯣ
ꯑꯥ ꯖꯨꯗꯥ
ꯑꯥ
ꯑꯉꯥꯡ ꯑꯣꯏꯔꯤꯀꯥꯟꯗ ꯆꯠꯂꯛꯇ꯭ꯔꯣ ꯍꯥꯏꯖꯦ?
ꯆꯛꯇꯦ ꯑꯝꯐꯥꯎ ꯆꯠꯂꯛꯇꯦ ꯑꯩ ꯌꯣꯡꯒ ꯎꯕꯁꯨ ꯃꯔꯥꯡ ꯆꯍꯤꯅ ꯑꯍꯥꯟꯕꯅꯦ ꯑꯩꯅꯥ ꯌꯣꯡ ꯑꯨꯔꯤꯁꯦ꯫
ꯌꯣꯡ ꯀꯗꯤ ꯑꯔꯦꯗ, ꯑꯉꯥꯡ ꯑꯣꯏꯔꯤ ꯀꯥꯟꯗꯗꯤ ꯌꯥꯝ ꯆꯠꯂꯦ ꯍꯧꯖꯤꯛ ꯆꯥꯎꯔꯛꯄꯗꯒꯤ ꯀ꯭ꯂꯥꯁ ꯇꯦꯟ ꯀꯥꯈꯤꯕꯗꯩ ꯆꯠꯈꯤꯗ꯭ꯔꯦ ꯖꯨꯒꯥ
ꯖꯨ ꯑꯗꯨꯝ ꯅꯨꯡꯉꯥꯏꯍꯧꯋꯤ ꯖꯨ ꯌꯦꯡꯕꯁꯨ ꯑꯗꯨꯝ ꯅꯨꯡꯉꯥꯏ ꯁꯥꯗꯤ ꯈꯔ ꯋꯥꯠꯂꯦ
ꯎꯝ
ꯁꯥꯗꯤ ꯃꯁꯤꯡ ꯈꯔ ꯍꯟꯊꯥꯔꯦꯕ ꯍꯥꯟꯅꯒꯥ ꯍꯥꯏꯅꯔꯨꯔꯗꯤ꯫
ꯎꯝ
ꯁꯥꯁꯦ ꯑꯗꯨꯝ ꯃꯥꯡꯖꯜꯂꯛꯄ ꯖꯥꯅꯤꯗ ꯇꯝ ꯇꯝꯅ
ꯍꯣꯏ ꯐꯖꯅ ꯌꯦꯡꯁꯤꯟꯕꯤꯗ꯭ꯔꯗꯤꯀꯣ ꯃꯣꯏꯁꯦ
ꯎꯝ ꯎꯝ ꯀꯩꯗꯧꯔꯤꯅꯣ?
ꯑꯥ
ꯅꯪꯕꯨ ꯀꯩꯗꯧꯔꯝꯃꯤꯅꯣ?
ꯑꯩ ꯁꯨꯝ ꯀꯥ ꯀꯩꯀꯥ ꯂꯣꯏꯁꯤꯜꯂꯝꯕꯅꯤ ꯅꯥ ꯅꯪꯅ ꯀꯩꯗꯧꯔꯝꯃꯤꯕ?
ꯑꯩ ꯐꯣꯇꯣ ꯅꯞꯄꯤ ꯑꯃꯤ ꯀꯥꯔꯠꯀꯤ
ꯑꯣ ꯅꯣꯏꯒꯤ ꯑꯦꯃꯤꯀꯥꯗ ꯐꯣꯇꯣ ꯑꯆꯧ ꯑꯆꯧꯕ ꯅꯞꯄꯗꯣ?
ꯍꯣꯏ ꯉꯔꯥꯡ ꯁꯤꯜꯂꯨꯏꯅꯤ ꯎꯝ ꯐꯇꯣ
ꯑꯥ
ꯐꯇꯣ ꯁꯤꯡ ꯂꯣꯏ ꯅꯨꯄꯥꯗꯨꯅ ꯍꯩꯇꯕꯁꯤꯅ ꯍꯩ ꯑꯗꯨꯒꯤ ꯇꯥꯛꯏꯕꯅꯤ, ꯁꯨꯃꯥꯏꯅ ꯁꯤꯜꯂꯨ ꯁꯨꯃꯥꯏꯅ ꯁꯤꯜꯂꯣꯅ ꯑꯩꯅ ꯑꯣꯏꯅ ꯇꯥꯛꯑ ꯁꯤꯜꯍꯜꯂꯤꯅꯤ
ꯑꯥ ꯗꯣ ꯐꯔꯦ ꯇꯧꯔꯣ ꯅꯪꯁꯨ ꯅꯪ ꯌꯦꯟꯖꯝ ꯂꯣꯏꯕꯩꯗꯨꯗ ꯄꯥꯎꯗꯣ ꯐꯥꯎꯅꯔꯁꯤ ꯃꯌꯥꯝꯈꯩꯗꯣ ꯅꯪꯅꯁꯨ ꯍꯥꯏꯅꯔꯛꯑꯣ ꯑꯗꯨꯒ ꯄꯥꯎꯗꯣ ꯄꯤꯔꯛꯑꯣ꯫
ꯑꯣ ꯌꯥꯏꯌꯦ ꯌꯥꯏꯌꯦ ꯑꯗꯨꯗꯤ ꯀꯣꯟꯅ ꯑꯃꯨ ꯐꯥꯎꯅꯔꯁꯤ ꯍꯣꯏ ꯍꯣꯏ